ꯍ ꯇꯥꯏ ꯇꯥꯏ
ꯇꯕꯔꯣ
ꯇꯥꯏ ꯇꯥꯏ
ꯍꯜꯂꯣꯅꯤꯇꯥꯌꯦ ꯃꯠꯇ ꯊꯪꯗꯦ ꯎꯝ ꯅꯪ ꯈꯔ ꯆꯤꯟꯁꯤꯜꯂꯒ ꯋꯥ ꯉꯥꯡꯅꯦ ꯑꯩ ꯂꯥꯞꯄ ꯃꯥꯜꯂ
ꯂꯀ
ꯎꯝ ꯌꯥꯏ ꯌꯥꯏ ꯑꯗꯨ ꯌꯥꯏ
ꯐꯣꯟꯒꯁꯦ ꯅꯄꯒꯅꯤ ꯄꯥꯏꯔꯤꯁ
ꯑꯗꯨꯗ ꯑꯩ ꯅ ꯌꯥꯝ ꯍꯥꯎꯅ ꯇꯥꯗꯦꯕ ꯌꯥꯝ ꯄꯤꯛꯅ ꯇꯥꯕꯗꯣ
ꯑꯣ ꯑꯩ ꯇꯥꯏꯌꯦ ꯅꯪꯒꯤꯗꯨꯗꯤ ꯌꯥꯝ ꯁꯦꯡꯅ ꯑꯩꯉꯣꯟꯗ ꯎ ꯑꯗꯨꯒꯒ ꯑꯩ ꯕ꯭ꯂꯨꯇꯨꯠꯀ ꯍꯥꯞꯄꯝꯃꯤꯅꯦ ꯑꯗꯨꯒꯗꯣ ꯂꯧꯊꯣꯛꯏꯅꯦ ꯊꯑꯣꯏꯅ
ꯎ ꯅꯣꯏꯗꯉꯥꯡꯗ ꯅꯅꯥ ꯇꯨꯝꯝꯕ ꯅꯅꯥ ꯇꯒꯨꯝꯕ
ꯏꯅꯥꯎꯄꯤ ꯂꯩ ꯏꯅꯥꯎꯄꯥ
ꯐꯖꯔꯤ ꯃꯍꯃꯗꯦ ꯍꯣꯔꯦꯟ ꯍ ꯅꯇ ꯌꯥ ꯇꯧꯕ ꯑꯗꯨꯒ ꯌꯦꯪꯍꯣ ꯃꯅꯇꯔꯥ
ꯌꯦꯡ ꯌꯦꯡ ꯎꯝ
ꯃꯉꯣꯟꯗ ꯍꯥꯞꯆꯤꯟꯕ ꯌꯥꯔꯒꯗꯤ ꯑꯃꯨꯛ ꯌꯦꯟꯒꯤꯃꯅꯦ ꯍꯥꯄꯤꯦꯌꯥꯖꯂ
ꯎꯝ ꯑꯩꯈꯣꯏ ꯕꯥꯒꯤꯁꯤ ꯂꯩꯗ ꯅꯝꯕꯔ ꯐꯣꯟ ꯕꯥꯒꯤꯗ ꯌꯦꯡꯉꯁꯨ ꯌꯥꯅꯤ ꯑꯉꯥꯡ ꯂꯩ ꯑꯉꯥꯡ ꯑꯃ ꯐꯥꯔ ꯄꯥꯏꯍꯜꯂ ꯂꯣꯏꯔꯦ ꯅꯪ ꯊꯣꯛꯄ ꯑꯥꯡꯨ ꯆꯠꯂꯛꯑꯣꯅ
ꯅꯪ ꯀꯩꯅꯣꯒ ꯄꯨꯜꯂꯤꯕ ꯅꯤꯔꯨꯄꯃꯥꯒ
ꯄꯨꯜꯂꯦ ꯅꯤꯔꯨꯄꯒꯎ
ꯍꯥꯍꯥ
ꯄꯨꯜꯂꯦꯕ ꯄꯨꯟꯕ ꯍꯥꯏꯁꯦ ꯊꯣꯏꯅ ꯄꯨꯟꯗꯦꯗ ꯑꯗꯨꯝ ꯃꯔꯛ ꯃꯔꯛꯇ ꯊꯦꯡꯅꯕꯤ ꯍꯣꯏ
ꯑꯩ ꯃꯥ ꯌꯥꯝ ꯀꯧꯅꯈꯤꯗꯦ ꯍꯥꯏꯗꯤ ꯈꯟꯅꯕꯩ ꯅꯠꯇꯕꯀꯣ ꯄꯨꯟꯗꯕꯗꯣ
ꯃꯥꯅꯤ ꯃꯥꯅꯤ ꯌꯥꯝꯦꯝ ꯐꯩꯌꯦ ꯃꯥꯁꯨꯣ
ꯅꯪꯅ ꯀꯃꯥꯏꯅ ꯀꯩꯅꯣ ꯇꯧꯔꯤꯅꯣꯕ ꯃꯥꯒ ꯍꯥꯏꯗꯤ ꯑꯅꯧꯕ ꯑꯃ ꯃꯥꯟꯅꯔ ꯄꯩꯔꯥ ꯆ ꯍꯥꯟꯅ ꯑꯗꯨꯝ ꯀꯧꯅꯕ꯭ꯔꯕꯝ꯫
ꯍꯥꯟꯅꯁꯤ ꯃꯥꯁꯨ ꯑꯗꯨꯝ ꯄꯣꯜ ꯁꯥꯏꯟꯁ ꯇꯝꯃꯤꯟꯅꯕꯗꯤ ꯑꯗꯨꯝ ꯀꯧꯅꯈ꯭ꯔꯦ ꯏꯕꯥꯅꯤꯁꯦ
ꯎꯝ
ꯈꯥꯕ ꯈꯣꯏ ꯑꯁꯦꯡꯗꯤ ꯈꯥꯕ ꯈꯣꯏꯈꯣꯏ ꯇꯤꯟꯅꯕ ꯑꯗꯨ ꯈꯥꯕꯒꯁꯤ ꯃꯥꯒ ꯁꯨꯝ ꯇꯤꯟꯅꯕ ꯑꯗꯨꯝ ꯀꯥꯎꯅꯈꯤꯕꯅꯤꯗ ꯑꯗ ꯅꯣꯠꯁ ꯀꯩꯀꯥ ꯑꯃ ꯑꯃ ꯑꯗꯨꯝ ꯌꯦꯡꯉꯗ ꯀꯩꯀꯩ ꯌꯥꯎꯔꯤꯅꯣ ꯃꯥ ꯍꯪꯗꯣꯏꯉꯩꯗ
ꯅꯪ ꯄꯩꯔꯤꯇꯣꯝꯕ ꯍꯣꯢꯗꯤꯀꯣ
ꯀꯧꯅꯩ ꯀꯧꯅꯩ ꯄꯔꯤ ꯇꯣꯕꯁꯤ ꯌꯥꯔꯤꯄꯣꯛ ꯌꯥꯔꯤꯄꯣꯛ ꯂꯣꯡꯑꯣꯏꯔꯝꯅꯤ ꯃꯥꯁꯨ꯫
ꯑ ꯇ ꯗꯦ ꯉꯥꯏꯈꯣꯀꯣ ꯃꯣꯏꯅꯥꯀꯟꯗ꯭ꯔ ꯀꯩꯗꯧꯑꯦꯕ꯫
ꯄꯔꯤ ꯇꯣꯝꯕꯁꯨ ꯌꯥꯔꯤ ꯄꯣꯛꯂꯣꯝꯗꯒꯤ ꯃꯥꯜꯂꯦꯕ ꯃꯥꯁꯦ
ꯑꯥ ꯍꯣꯏ ꯃꯥꯁꯨꯗꯨ ꯈꯔ ꯂꯄꯅꯦꯗꯣ ꯀꯥꯏꯗ ꯈꯪꯗꯦ
ꯎꯝ ꯑꯗꯨꯕꯨ ꯌꯥꯏꯔꯤꯄꯣꯛꯂꯣꯝꯗꯨꯗꯤ ꯂꯩꯇꯦ ꯃꯥ ꯑꯗꯨꯝ ꯏꯝꯐꯥꯜ ꯂꯣꯝꯗ ꯑꯗꯨꯝ ꯂꯩꯕ ꯃꯥꯜꯂꯦ
ꯎꯝ ꯈꯥꯕ ꯀꯩꯅꯣ ꯅꯠꯇꯔꯣ ꯀꯨꯝꯕꯥ ꯅꯠꯇꯔꯣ
ꯈꯥꯕꯁꯦ ꯀꯨꯝꯕꯤꯔꯣ ꯃꯥꯏꯁꯨ ꯊꯥꯡꯒꯁꯨ ꯅꯠꯇꯦ ꯃꯥꯥꯏ ꯑꯩꯈꯣꯏ ꯀꯨꯝꯕꯤꯒꯨꯝꯕ ꯃꯥꯜꯂꯦ ꯈꯪꯗꯦ
ꯀꯨꯝꯕꯤꯔꯣꯝ ꯁꯥꯗ ꯅꯠꯇ꯭ꯔꯥ
ꯍꯣꯏ ꯑꯣꯏꯔꯝꯅꯤ
ꯑꯗꯨꯃꯥꯏꯅ ꯑꯃ ꯑꯣꯏꯒꯨꯝ ꯇꯧꯒꯦ ꯃꯥꯁꯦ ꯅꯣꯏ ꯑꯗꯣꯝꯗꯩ ꯁꯠ ꯂꯥꯎ ꯐꯥꯎ ꯂꯣꯛꯑꯒ ꯎꯝ ꯁꯣꯝꯇꯥꯕ ꯌꯥꯗ꯭ꯔꯣ
ꯀꯗꯥꯏꯗ
ꯅꯣꯏꯒꯤꯅ ꯑꯃꯨꯛ ꯃꯌꯥꯏ ꯂꯝꯕꯤꯗꯒꯤ ꯆꯠꯇꯇꯥꯥꯏꯅꯦ ꯑꯗꯨ ꯃꯣꯏꯒꯤꯅ ꯑꯃꯨꯛ ꯗꯤꯗꯤꯝꯗꯒꯤ ꯆꯠꯇꯅꯤꯗꯅ ꯐꯠ ꯐꯠ ꯐꯠ ꯐꯥꯎꯗꯣꯛꯅꯕ ꯌꯥꯕ ꯃꯐꯝ ꯑꯝꯇ ꯂꯩꯇ꯭ꯔꯥꯕ
ꯂꯩꯇꯦ ꯀꯥꯏꯗꯅꯣ ꯂꯩꯇꯦ ꯎꯝ ꯂꯩꯇꯦ ꯂꯩꯇꯦ ꯑꯩꯈꯣꯏꯁꯨ ꯗꯨꯝ ꯑꯗꯨꯝ ꯇꯤꯗꯤ ꯑꯝꯗ ꯑꯗꯨꯝ ꯆꯠꯂꯤꯅꯤ ꯑꯩꯈꯣꯏꯁꯨ
ꯑ ꯑꯈꯣꯏ ꯀ꯭ꯂꯥꯁꯀꯤ ꯑꯃ ꯀꯩ ꯀꯄꯜ ꯑꯃ ꯌꯥꯎꯗꯕ ꯅꯨꯄꯤ ꯑꯃ ꯃꯆꯤꯟꯕꯥꯟ ꯃꯊꯛꯇ ꯁꯝꯕꯨꯨ ꯑꯆꯧꯕ ꯑꯃ ꯊꯨꯡꯕꯗꯣ꯫ ꯑꯁ ꯒꯂꯤꯗ ꯑꯩ ꯀꯧꯁꯨ ꯀꯧꯅꯗꯦ ꯀꯪꯁꯨ ꯀꯪꯗꯦ ꯍꯥꯏꯕ ꯑꯗꯨꯅꯤꯗꯣ ꯖꯦꯕ꯭ꯔꯥꯥꯁꯕꯨ ꯍꯥꯏꯕ ꯀꯩꯅꯣ ꯃꯥꯏ ꯅꯨꯄꯥꯗꯣ
ꯅꯨꯄꯤ ꯍꯥꯏꯅꯨ ꯕꯤꯖꯦꯜꯂꯣ ꯅꯨꯄꯥ ꯃꯥꯏ ꯃꯤꯡ ꯀꯥꯎꯒꯔ꯭ꯦ ꯅꯨꯄꯥꯗꯣ ꯅꯨꯄꯤꯗꯨꯅ ꯔꯣꯁꯤꯄ꯭ꯔꯤꯌꯥ ꯍꯥꯏꯕ ꯅꯠꯇꯔꯣ
ꯔꯁꯤꯄꯤꯌꯥ ꯅꯠꯇꯦ ꯔꯁꯤꯄꯤꯌꯥꯗꯤ ꯕꯤꯖꯨ ꯀꯣꯏꯅꯦ ꯑꯩꯅ ꯍꯥꯏꯗꯤ ꯑꯣꯛꯄꯤ ꯃꯟ ꯃꯁꯥ ꯈꯥꯔ ꯋꯥꯡꯉꯥꯒ ꯑꯃ ꯁꯝꯕꯔꯨꯒ
ꯈꯩ ꯍꯩ ꯃꯃꯤꯡ ꯀꯥꯎꯈ꯭ꯔꯦ
ꯅꯪ ꯅꯪꯁꯨ ꯀꯧ ꯀꯧꯉꯗꯕ꯭ꯔꯕ
ꯍꯦꯛꯒꯥꯏꯗꯦꯅꯣ ꯑꯝꯇ ꯀꯧꯅꯗꯦ ꯃꯣꯏ ꯄꯥꯔꯇꯤꯗ ꯑꯝꯇ ꯀꯧꯅꯗꯦ
ꯃ ꯇꯣꯗꯤ ꯑꯣꯏꯗꯤ
ꯑꯩ ꯅꯦ ꯀꯣ ꯍꯥ
ꯗꯣꯂꯤ ꯍꯣꯏꯗꯤ ꯈꯣꯡꯉꯕ꯭ꯔꯥ
ꯗ ꯗꯣꯂꯤꯁꯨ ꯀꯧꯔꯨꯗꯦ ꯀꯣꯟꯅ ꯑꯩꯗꯤ ꯗꯣꯂꯤꯗꯨꯣ ꯃꯤ ꯑꯣꯟꯅꯅ ꯀꯧꯔꯨꯔꯤꯅꯤ ꯗꯣꯂꯤ ꯃꯥꯟꯗ ꯑꯗꯨ ꯗꯣꯂꯤ ꯑꯩ ꯗꯣꯂꯤ ꯅꯠꯇꯦꯅ ꯍꯥꯏꯔꯛꯏ
ꯃꯣꯏ ꯌꯥ ꯅꯣꯛ ꯑꯗꯨ ꯅꯪꯅ ꯑꯗꯨꯝ ꯁꯤꯟꯕ ꯂꯥꯡꯕꯒꯤ ꯑꯣꯔꯒꯅꯥꯏꯖꯔ ꯑꯗꯨꯝ ꯑꯣꯏꯔꯗꯅ ꯂꯣꯏꯔꯝꯗꯥꯏꯗꯤ ꯀꯩꯅꯣ ꯅꯪꯉꯣꯟꯗ ꯋꯥ ꯍꯥꯏꯅꯤꯡꯉꯒꯦ ꯑꯣ ꯍꯅꯦ ꯅꯪ ꯅꯪ ꯅꯃꯁꯦ ꯈꯪꯅꯩꯌꯦ ꯅꯅ ꯑꯝꯇ ꯍꯥꯏꯕꯤꯌꯨ ꯇꯧꯒ ꯑꯗ ꯑꯩꯈꯣꯏ ꯀꯣꯏ ꯆꯄꯣꯏꯖ ꯃꯥꯅ ꯅꯨꯄꯤ ꯃꯌꯥꯝꯅ ꯑꯩꯈꯣꯏ ꯑꯩꯈꯣꯏ ꯄꯨꯜꯂꯤ ꯃꯌꯥꯝ ꯅꯪ ꯉ ꯌꯥꯝ ꯀꯨ ꯀꯧꯍꯝꯗꯕ꯭ꯔꯥ
ꯀꯧꯅꯗꯤꯦꯗ
ꯑꯩꯉꯣꯟꯗ ꯂꯣꯏ ꯍꯥꯏꯔꯦ ꯍꯥꯏꯕ ꯀꯩꯅꯣꯗꯣ ꯎꯝ ꯕꯁ ꯀꯥꯏ ꯈꯥꯡꯒ ꯈꯪꯗꯕꯀꯣ ꯍꯣꯟꯅꯕ ꯍꯣꯟ ꯅꯦ ꯀꯥꯏ ꯈꯥꯏꯒꯦ ꯇ ꯍꯪꯍꯅꯦ ꯅ ꯑꯗꯨ ꯍꯪ ꯀꯣꯏꯦ ꯅꯣꯍꯕ ꯍꯜꯂꯣ ꯑꯩ ꯀꯣꯡꯗꯦ ꯍꯥꯏꯕꯅꯤ ꯍꯥꯏꯗꯤ ꯌꯥꯝ ꯀꯣꯏꯅ ꯈꯪꯅꯗꯕꯗꯣ
ꯔꯦꯕꯔ
ꯅꯪ ꯑꯃ ꯀꯩꯅꯣꯒ ꯌꯥꯝ ꯌꯥꯝ ꯀꯟꯅ ꯀꯩꯅꯣ ꯇꯧꯗꯕ ꯅꯨꯡꯉꯥꯏꯅꯗꯕ ꯑꯃ ꯀꯩꯅꯣ ꯑꯦꯟꯖꯦꯂꯤꯀꯥꯒ
ꯖꯤꯗꯤꯤ ꯀꯥꯖꯤ ꯀꯔꯝ ꯃꯅꯣ
ꯈꯥꯕ ꯈꯥꯕ ꯀ ꯋꯥꯁꯤ ꯌꯥꯝ ꯇꯧꯕꯅꯦꯅ ꯄꯤꯗꯣ
ꯑꯩ ꯅꯨꯡꯉꯥꯏꯇꯕ ꯂꯩꯈꯤꯗꯦꯗ ꯑꯝꯇ ꯑꯣꯣ ꯁꯥꯏꯟꯁ
ꯑꯩ ꯅꯪꯅ ꯁꯤꯠꯂꯒ ꯃꯥ ꯌꯥꯎꯗꯣꯏꯗꯨꯗꯗꯤ ꯀꯩꯅꯣ ꯈꯛꯅꯦ
ꯑꯣ ꯑꯩꯗꯤ ꯃꯥꯁꯤꯦ ꯀꯥꯏ ꯋꯥ ꯐꯝꯕꯅꯣ
ꯍꯁ ꯀꯩꯅ ꯍꯒꯣ ꯂꯝꯄꯜꯕ ꯑ ꯅ ꯇꯥꯒ ꯂꯄꯜꯂ ꯏꯕ ꯇꯥ ꯀꯔꯣ
ꯍꯧꯖꯤꯛꯀꯤ ꯑꯃꯈꯩꯕ ꯅꯨꯄꯤꯗꯣ ꯐꯔꯥ ꯐꯔꯥꯅꯥ ꯍꯥꯏꯕ꯭ꯔꯣꯉꯩꯗꯣ ꯐꯔꯅ ꯃꯥꯁꯨ ꯑꯦꯛꯖꯥꯝ ꯍꯜꯂ ꯊꯥꯕ꯭ꯔꯣ
ꯍꯜꯂꯥ ꯊꯥꯕꯥ ꯍꯥꯢꯗꯤ ꯀꯩꯅꯣ
ꯃꯁꯨ ꯑꯦꯖꯝ ꯊꯥꯎ ꯗꯣ ꯃꯥꯂꯦ
ꯑꯥ ꯊꯥꯍꯧꯗꯕꯅꯦ ꯐꯥꯏꯞꯄꯇ
ꯑꯣꯀꯦ ꯑꯗꯨꯗꯤ ꯍꯜꯂ ꯊꯥꯔꯝꯃꯅꯤ ꯃꯥꯁꯨ ꯑꯝ ꯍ ꯍ ꯑꯁ ꯑꯩꯈꯣꯏꯒꯤ
ꯀꯪꯒꯨꯗꯨ ꯀꯃꯥꯏ ꯇꯧꯒꯔꯒꯦ
ꯍꯥ ꯍꯥ ꯍꯥ
ꯑꯥꯏ ꯒ ꯐꯨꯜꯁꯇ꯭ꯣꯞ ꯀꯗꯣ ꯅꯠꯇꯦ ꯑꯣ ꯒ ꯐꯨꯜꯁꯇ꯭ꯣꯞ ꯀ ꯍꯨꯝ ꯍꯨꯝ
ꯑꯣ ꯒ ꯐꯨꯜꯁꯇ꯭ꯣꯞ ꯀ ꯀꯅꯥꯅꯣ
ꯑꯣ ꯒ ꯐꯨꯜꯁꯇ꯭ꯣꯞ ꯀ ꯃꯟꯕ ꯑꯃ ꯌꯧꯕꯗꯣ ꯍꯣꯏꯍꯦ
ꯑꯣꯀꯦ ꯑꯣꯀꯦ ꯑꯣꯀꯦ ꯑꯣꯀ ꯑꯣꯀꯦ ꯑꯣꯀꯦ ꯑꯩ ꯒ꯭ꯌꯥꯟ ꯂꯥꯛꯑꯦ ꯑꯁ ꯑꯗꯨꯏꯗꯣ ꯃꯥꯏꯗꯣ ꯃꯥꯁꯨ ꯅꯨꯃꯤꯗꯥꯡꯗ ꯑꯗꯨꯝ ꯈꯔ ꯊꯛꯆꯤꯜꯂꯒ ꯈꯥꯏꯔꯛꯄꯅꯤꯗ ꯑꯩꯉꯣꯟꯗ
ꯑꯥ ꯑꯗꯨ ꯗꯨꯏ ꯃꯇꯨꯡꯗꯩꯩ ꯀꯩꯝ ꯇꯧꯅꯗ꯭ꯔꯕꯕ
ꯀꯦꯏꯝ ꯀꯧꯅꯈꯤꯗ꯭ꯔꯦ
ꯎꯝ ꯀꯧꯅꯒꯤꯗ꯭ꯔꯦ
ꯎꯝ
ꯑꯦ ꯑꯗꯨꯏ ꯃꯈꯥ ꯅꯣꯏ ꯄꯨꯟꯗ꯭ꯔꯕꯣ
ꯄꯨꯟꯗ꯭ꯔꯦ ꯄꯨꯟꯗ꯭ꯔꯦ
ꯑꯗꯩ ꯅꯨꯡꯉꯥꯏꯅꯒꯤꯗꯕꯗꯨꯅ
ꯎꯝ ꯃꯣꯏꯅꯗꯤ ꯑꯗꯨꯝ ꯅꯣꯡꯉꯥꯜꯂꯒꯕꯨꯗꯤ ꯀꯧꯔꯛꯑꯦ ꯑꯩꯉꯣꯟꯗꯗꯣ ꯑꯩ ꯂꯥꯏꯕ꯭ꯔꯦꯔꯤꯗ ꯊꯦꯡꯅꯩꯌꯦ
ꯍꯣꯏ ꯑꯗꯨꯅꯦ ꯏꯁ ꯃꯥ ꯑꯗꯨꯃꯥꯏꯅ ꯗ ꯍꯥꯏꯗꯤ ꯀꯃꯥꯏꯅ ꯐ꯭ꯔꯦꯟ ꯍꯥꯏꯁꯤꯗꯤ ꯑꯗꯨꯝ ꯇꯤꯟꯅꯒꯗꯕꯅꯤ ꯊꯥꯖꯅꯒꯗꯕꯅꯤ ꯃꯥ ꯑꯗꯨꯃꯥꯏꯅ ꯃꯕꯨꯛ ꯐꯠꯇꯔꯒ ꯅꯠꯇ꯭ꯔꯥ ꯍꯥꯏꯗꯤ ꯇ꯭ꯔꯁꯠꯇꯣ ꯃꯥꯅ ꯃꯥꯡ ꯍꯟꯖꯕꯅꯦꯕ ꯅꯠꯇ꯭ꯔ
ꯃꯥꯅꯦ ꯃꯥꯏ ꯅꯨꯄꯤꯗꯨꯕꯨ ꯑꯩꯅꯥ ꯀꯣꯏꯔꯨꯒꯗ꯭ꯔꯕ ꯑꯩꯗꯤ ꯆꯨꯝꯅꯒꯤ ꯑꯩꯗꯤ ꯃꯥꯅ ꯍꯣꯏ ꯃꯥꯅ ꯄꯩꯁꯥ ꯊꯥꯔꯛ
ꯆꯊꯤ ꯃꯁꯛ ꯃꯇꯧ ꯌꯥꯝ ꯐꯖꯔꯗꯤ ꯅꯨꯄꯥꯅꯒ ꯌꯥꯝ ꯇꯥꯅꯔꯦ ꯈꯣꯠꯂꯦ ꯍꯥꯏꯔꯗꯤ ꯍꯥ ꯅꯠꯇꯔꯥ ꯈꯥ ꯈꯅ ꯌꯥꯏ ꯃꯁꯛꯇꯨ ꯃꯁꯛꯇꯨꯒꯥ ꯀꯟꯒꯔ꯭ꯦ ꯃꯟꯒꯩ
ꯑꯗꯤ ꯁꯥꯔ ꯀꯩꯗꯣ ꯑꯩꯉꯣꯟꯗ ꯁꯤꯟꯅꯔꯛꯑꯦ ꯁꯥꯔ
ꯕꯣꯜ ꯍꯦꯛ ꯃꯟꯒꯩ ꯑꯗꯨ ꯑꯩꯗꯤꯀꯣ ꯎꯝ ꯎꯝ ꯑꯥ ꯑꯩ ꯑꯩꯗꯤ ꯃꯣꯏ ꯄꯥꯔꯇꯤꯁꯦ ꯑ ꯀꯩꯅꯣ ꯈꯪꯗꯦ ꯑꯩꯗꯤ ꯀꯧꯁꯨ ꯀꯧꯅꯗꯦꯕꯀꯣ ꯑꯝꯇ ꯑꯗꯨꯒ ꯄꯨꯟꯁꯨ ꯄꯨꯟꯗꯦꯕ ꯑꯩꯅ ꯁꯨꯝ ꯍꯥꯏꯐꯦꯠ ꯎꯕꯗꯗꯤꯀꯣ ꯃꯣꯏ ꯕꯥꯏꯞꯁꯦ ꯈꯔ ꯄꯥꯛꯇꯕꯣ ꯍꯅꯤꯉ ꯑꯩ ꯄꯛꯦ ꯃꯣꯕꯔ ꯃꯣꯏ ꯈꯔ ꯄꯂꯤꯒꯦꯗ ꯄꯛꯇꯦꯕ ꯅꯨꯄꯤꯗꯨꯁꯨ ꯄꯛꯇꯦ ꯅꯨꯄꯥꯗꯨꯁꯨ ꯄꯛꯇ‌ꯦ ꯃꯣꯏ ꯄꯨꯜꯂꯤ ꯀꯩꯁꯨ ꯄꯛꯇ‌ꯦꯕ ꯑꯩꯗꯤꯀꯣ ꯑꯩꯅ ꯍꯥꯏꯐꯦꯠ ꯌꯦꯡꯕꯗ ꯑꯩꯅ ꯁꯨꯝ ꯄꯛꯇꯔꯗꯤ ꯀꯩꯁꯨ ꯀꯧꯅꯤꯡꯗꯦꯕ ꯈꯪꯕꯔ
ꯅꯨꯡꯉꯥꯏꯅꯦ ꯍꯥꯏꯅꯦ ꯑꯗ ꯑꯩꯗꯤ ꯃꯣꯏ ꯃꯥꯏ ꯅꯨꯄꯤꯗꯨꯅ ꯃꯕꯥꯅꯤꯒꯤ ꯄꯩꯁꯥ ꯊꯥꯔꯛꯄꯗꯣ ꯑꯩꯗꯤ ꯇ꯭ꯔꯤꯞ ꯆꯠꯄꯒꯤ
ꯄꯨꯟꯅ ꯊꯥꯔꯛꯄ ꯄꯗꯨꯗ ꯑꯁ ꯅꯥꯏꯁ ꯆꯠꯂꯤꯉꯩꯗ
ꯑꯗꯨ ꯀꯩꯁꯨ ꯀꯥꯏꯗꯦ ꯍꯥꯏꯕꯅꯤꯗ ꯑꯩꯅ ꯍꯥꯏꯗꯤ ꯑꯗꯨꯗꯤ ꯖꯁ ꯀꯃꯥꯏ ꯍꯥꯏꯅꯤ ꯅꯪ ꯑ ꯀꯃꯥꯏ ꯍꯥꯏꯅꯤ ꯅꯪꯗ ꯁꯨꯝ ꯍ꯭ꯌꯨꯃꯔ ꯍꯥꯏꯒꯗ꯭ꯔꯥ ꯁꯨꯝ ꯉꯥꯏꯍꯥꯛ ꯅ‌ꯣꯛꯁꯦ ꯍꯥꯏꯕꯒꯤ ꯃꯑꯣꯡꯗꯅꯦꯕ ꯈꯪꯕ ꯃꯥ ꯑꯗꯨꯃꯥꯏꯅ ꯂꯧꯁꯟꯒꯗꯕꯅꯦꯕ
ꯌꯩꯔꯛꯑꯦ ꯈꯪꯅꯕ ꯊꯥꯕꯅꯦꯕ ꯑꯁ‌ꯦꯡꯀꯤꯗꯤ
ꯍꯥꯏꯗꯤ ꯑ ꯑ ꯂꯥꯛꯑꯦ ꯂꯥꯛꯑꯦꯒ ꯍꯥꯏꯕꯁꯤꯗꯤ ꯐꯣꯔꯃꯦꯜ ꯌꯥꯝ ꯑꯣꯏ ꯑꯣꯀꯦꯒ ꯍꯥꯏꯕꯁꯤꯗ ꯍꯥꯏꯗꯤ ꯇꯤꯟꯅꯔꯝꯃꯒ ꯑ ꯑꯣꯀꯦ ꯀꯩꯀꯥ ꯍꯥꯏꯕꯗꯨꯗꯤ ꯌꯥꯝ ꯊꯤꯅ ꯐ‌ꯣꯔꯃꯦꯜꯒꯤ ꯇꯥꯏꯞ ꯇꯧꯔꯛ ꯇꯔ
ꯍꯥꯏꯔꯤꯅꯦ ꯑꯗꯨꯝ ꯃꯤ ꯈꯪꯒꯗꯕꯤꯗ ꯑꯗꯨ ꯌꯧꯔꯛꯑꯦ ꯑꯣꯀꯦ ꯎ ꯄꯩꯁꯥꯁꯨ ꯌꯥꯝ ꯂ‌ꯦꯝꯗꯦ
ꯇꯨꯏ ꯃꯥꯥꯟꯗꯦ ꯅꯠꯇ꯭ꯔꯒ ꯑ ꯅꯠꯇ꯭ꯔꯒ ꯐꯠꯇꯕ ꯃꯥꯟꯅꯕꯒꯤ ꯑꯗꯨꯝ ꯊꯨꯡꯅꯈꯤꯕꯗꯣ ꯃꯤꯁꯦ ꯃꯕꯨꯛ ꯐꯠꯇꯕ ꯍꯥꯏꯗꯤ ꯃꯥꯟꯅ ꯃꯥꯟꯅꯕ ꯊꯨꯡꯅꯕꯁꯨ ꯂꯩꯗꯅ
ꯈꯪꯗ‌ꯦꯗ ꯃꯣꯏꯗ ꯑꯩꯗꯤ ꯒ꯭ꯌꯥꯟ ꯇꯥꯗꯦ ꯑꯣꯏꯗꯨꯏꯔ ꯑꯣꯏꯔꯣꯏꯗꯩꯔꯥ
ꯈꯪꯗ꯭ꯔꯦ ꯈꯪꯗ꯭ꯔꯦ ꯗꯨ ꯃꯣꯏꯅꯒ ꯖꯅ‌ꯦꯒ ꯇꯧꯔꯤꯗꯣ ꯑꯩꯗꯤ ꯈꯔ ꯄꯛꯇꯦꯕ
ꯑꯁꯦꯡꯒꯤꯗꯤ ꯑꯔꯥꯕꯗꯨ ꯑꯩꯒ ꯄꯨꯜꯂꯤꯗꯅ
ꯃꯥꯅ ꯃꯥꯅ ꯑꯃꯨꯛ ꯈꯔ ꯄꯛꯏꯔꯕ ꯅꯪ ꯍꯥꯏꯁꯦ
ꯅꯠꯇꯦ ꯅꯠꯇꯦ ꯃꯥꯁꯨ ꯃꯥ ꯍꯣꯏꯁꯨ ꯑꯗꯨꯝ ꯍꯥꯏ ꯑꯣꯏꯕ ꯀꯥꯡꯒꯨꯅꯤ ꯑꯗꯣ ꯃꯥꯗꯤ ꯑꯃꯨꯛꯀ ꯑꯩꯈꯣꯏꯒꯤ ꯗꯤꯖꯥꯔꯇꯦꯁꯟꯗꯨ ꯄꯨꯟꯕꯅꯤꯅ ꯄꯨꯟꯗ ꯌꯥꯗꯕ
ꯎꯝ ꯍꯥꯏ ꯑꯣꯏꯗꯤ ꯀꯩꯅ‌ꯣ
ꯍꯥꯥ
ꯍꯥꯏ ꯍꯥꯏ ꯑꯣꯏ ꯍꯥꯏꯌ‌ꯦꯗꯤ ꯀꯩꯅ‌ꯣꯕ
ꯃꯣꯏꯁꯨ ꯍꯥꯏ ꯑꯣꯏꯅ ꯈꯔ ꯂꯩꯖꯕ ꯀꯥꯡꯕꯨꯅꯦ ꯍꯥꯏꯕ ꯍꯥꯏꯗꯤ ꯑꯣꯚꯔꯗꯣ ꯑꯣꯚꯔ ꯑꯣꯏꯕꯗꯣ
ꯑꯗꯨꯅꯤ ꯍꯥꯏꯁꯦ
ꯎꯝ
ꯈꯪꯗꯦ ꯑꯩꯗꯤ ꯑꯩꯗꯤ ꯑꯩꯗꯤ ꯀꯩꯅꯣ ꯇꯧꯗꯦꯀꯣ ꯀꯧꯁꯨ ꯀꯧꯅꯗꯦ ꯅꯣꯡꯇꯁꯨ ꯆꯪꯖꯗꯕ ꯋꯥꯔꯤ ꯁꯥꯗꯤ ꯀꯩꯝ ꯇꯧꯗꯦ ꯑꯗꯨ ꯕꯠ ꯑꯩꯗꯤ ꯆꯪꯁꯤꯟꯅꯤꯡꯗꯦꯕ ꯍꯦꯛ ꯎꯕꯗ ꯑꯃ ꯂꯩꯗꯥꯏꯅꯦ
ꯃꯥꯅꯦ ꯃꯥꯅꯦ
ꯃꯤꯁꯦ ꯑꯃ ꯎꯝ ꯇꯜꯂꯦꯔꯒꯥꯏ ꯈꯟꯕꯗ ꯍꯨꯛ ꯅꯨꯡꯁꯤꯕꯩꯁꯨ ꯅꯠꯇꯕ ꯅꯨꯡꯁꯤꯕꯩꯁꯨ ꯅꯠꯇꯕ ꯑꯩꯗꯤ ꯑꯩꯗꯤ ꯀꯩꯝ ꯂꯩꯇꯦꯀꯣ ꯑꯗꯨ ꯑꯣꯏꯇꯥꯔꯁꯨ ꯑꯩ ꯅꯣꯏ ꯁꯨꯇꯥꯟ ꯁꯨꯇꯥꯟꯒ ꯅꯪꯒꯗꯤꯀꯣ ꯑꯗꯨꯝ ꯑꯗꯨꯝ ꯐꯅ ꯈꯜꯂꯤꯦ ꯃꯤꯒꯤ ꯕꯥꯥꯏꯞꯁꯦ ꯑꯗꯨꯅ ꯃꯤꯠꯌꯦꯡ ꯅꯥꯌꯦꯡꯗ ꯑꯣꯏꯔꯁꯨ ꯑꯃ ꯆꯠꯄꯗ ꯑꯣꯏꯔꯁꯨ ꯋꯥ ꯉꯥꯡꯊꯣꯔꯛꯄꯗ ꯑꯣꯏꯔꯁꯨ ꯍꯦꯛ ꯎꯗꯗꯝ ꯌꯥꯝ ꯐ꯭ꯔꯦꯟꯂꯤ ꯑꯣꯏꯕꯗꯣ ꯍꯣꯟꯕ꯭ꯔ ꯑꯗꯨꯅ ꯑꯗꯨꯝ ꯆꯪꯁꯤꯜꯂꯒ ꯑꯗꯨꯝ ꯇꯤꯟꯅꯅꯤꯡꯉꯦꯕ ꯈꯕ꯭ꯔ
ꯔꯦꯕꯔ ꯑꯛ
ꯁꯨꯜꯇꯥꯟꯁꯨ ꯌꯥꯝ ꯐꯕꯅꯦ ꯑ